ꯍꯜꯂꯣ ꯇꯥꯏꯌꯦ ꯇꯥꯏꯌꯦ
ꯑꯣ ꯑꯩ ꯉꯁꯤ ꯉꯔꯥꯡ ꯅꯦꯠꯁꯥꯔꯛ ꯅꯨꯡꯉꯥꯏꯇꯕꯗꯨꯗꯤ
ꯑꯥ ꯈꯔꯗꯤ ꯑꯗꯨꯝ ꯏꯁꯄꯤꯟ ꯇꯧꯔꯒ ꯌꯥꯗꯤ ꯌꯥꯈꯤꯕꯅꯤ
ꯑꯣ ꯍꯧꯖꯤꯛꯄꯨꯗꯤ ꯌꯥꯔꯦ ꯌꯥꯝ ꯁꯦꯡꯅ ꯇꯥꯔꯦ ꯆꯥꯛ ꯆꯥꯛ ꯆꯥꯕ ꯇꯣꯛꯇ ꯉꯥꯏꯔꯤ ꯑꯗꯨꯒ ꯕꯣꯜ ꯌꯦꯡꯅꯕ ꯃꯌꯥꯝ ꯑꯃ ꯄ꯭ꯔꯤꯄꯦꯌꯔ ꯇꯧꯔꯤꯕꯅꯤ
ꯑꯁ ꯅꯨꯡꯉꯥꯏꯔꯦꯅꯦ ꯑꯗꯨꯗꯤ ꯑꯩꯈꯣꯏꯗꯤ ꯆꯥꯛꯁꯨ ꯆꯥꯗ꯭ꯔꯤ ꯁꯥꯕꯒꯤꯀꯣ ꯆꯥꯛ ꯆꯥꯔꯣ ꯆꯥꯛ ꯆꯥꯔꯝꯗꯥꯏꯗ ꯑꯃꯨꯛꯀ ꯏꯔꯨꯒꯦ ꯇꯧꯔꯒ ꯏꯁꯤꯡꯗꯣ ꯂꯥꯛꯄ ꯇꯣꯛꯈ꯭ꯔꯕ ꯑꯗꯨꯒꯤ ꯕꯤꯔꯥꯅꯤ
ꯏꯁꯤꯡ ꯏꯁꯤꯡ ꯌꯥꯝꯅ ꯑꯩꯈꯣꯏꯗꯤ ꯑꯩꯈꯣꯏ ꯅꯤꯅꯦ ꯑꯃ ꯂꯨꯍꯣꯡꯕꯒꯤ ꯆꯥꯛ ꯀꯧꯕ ꯑꯗꯨꯒꯤ ꯃꯣꯏ ꯉꯥ ꯊꯣꯡꯕ ꯑꯗꯨꯑꯗ ꯈꯔ ꯇꯧꯔ ꯆꯥꯏ
ꯑꯁ ꯑꯗꯨꯗꯤ ꯌꯥꯝ ꯅꯨꯡꯉꯥꯏꯕ ꯋꯥꯔꯤꯅꯤꯅꯦ ꯏꯟꯁꯥꯡ ꯍꯥꯎꯕꯅꯤꯅ
ꯢꯟꯁꯥꯡ ꯍꯥꯎꯕꯤꯅꯤ ꯑꯗꯨ ꯑꯩꯗꯤ ꯍꯥꯎꯇꯦꯗ
ꯁꯤꯁ ꯍꯥꯎꯇ ꯍꯥꯏꯔꯦꯒ ꯄ꯭ꯂꯦꯠ ꯑꯅꯤ ꯑꯍꯨꯝ ꯆꯥꯔꯝꯒꯅꯤꯀꯣ
ꯆꯥꯗꯦ ꯆꯥꯗꯦ
ꯆꯥ ꯆꯥꯕꯅꯦ ꯀꯔꯤꯔꯣ ꯍꯣꯏ ꯑꯗꯨꯝ ꯈꯔ ꯊꯦꯡꯉꯦ ꯏꯆꯦ ꯈꯣꯏꯅꯤ ꯈꯛ ꯂꯩꯕꯅꯦ ꯑꯗꯨ ꯆꯥꯛꯇꯣ ꯂꯥꯝꯗꯕꯀꯣ ꯑꯥꯕꯒ
ꯍꯣꯏ ꯏꯁꯤꯡ ꯏꯁꯤꯡ ꯃꯥꯏꯁꯤꯡ ꯅꯨꯡꯉꯥꯏꯇꯕ꯭ꯔꯣ
ꯏꯁꯤꯡꯗꯣꯗꯤ ꯅꯨꯡꯉꯥꯏꯕꯅꯦꯕꯀꯣ ꯑꯣ ꯃꯊꯛꯇꯒꯤ ꯂꯧꯕꯅꯤꯅ ꯑꯗꯣ ꯃꯤ ꯈꯔ ꯂꯩꯃꯤꯟꯅꯕꯁꯤꯡꯅ ꯈꯔ ꯁꯤꯖꯤꯟꯅꯕꯗꯣ ꯃꯣꯏꯅ ꯑꯗꯨꯝ ꯁꯤꯖꯤꯟꯅꯕꯗꯣ ꯂꯣꯏꯈꯤꯕ ꯑꯣꯏꯔꯝꯅꯤ ꯑꯣ ꯃꯥꯂ
ꯑꯣ ꯀꯩꯅꯣꯝꯗ ꯂꯩꯃꯤꯟꯅꯕ ꯍꯣꯁꯇꯦꯜ ꯔꯦꯟ
ꯔꯦꯟꯗ ꯍ
ꯑꯣ ꯇꯝꯦꯅꯦ ꯁꯤꯁꯤ ꯑ ꯑꯗꯨ
ꯍꯣꯏ ꯌꯥꯗꯦꯗ ꯁꯤꯡꯁꯦ ꯈꯔ ꯅꯨꯡꯉꯥꯏꯇꯦ ꯍꯥꯏꯇꯥꯔꯦ
ꯕꯣꯜ ꯀꯗꯧꯔꯣꯕ
ꯕꯣꯜꯗꯨꯕꯨ ꯀꯅꯥ ꯀꯅꯥ ꯌꯦꯡꯗꯣꯏꯅꯣ ꯅꯣꯏ ꯌꯨꯝꯗꯔꯣ ꯀꯥꯏꯗꯅꯣ ꯍꯥꯏꯕꯅꯦ
ꯃꯥꯅꯦ ꯌꯨꯝꯗꯅꯦ ꯑꯗꯨ ꯀꯩꯅꯣꯗꯨꯁꯨ ꯌꯦꯡꯉꯤ ꯃꯌꯥꯝ ꯋꯥꯔꯜ ꯀꯞꯀꯤ ꯚꯥꯏꯞꯀꯤ ꯃꯇꯨꯡ ꯏꯟꯅ ꯂꯩꯀꯥꯏꯒꯤ ꯆꯥꯎꯅ ꯀꯥꯞꯊꯣꯛꯄꯁꯨ ꯂꯩ
ꯍꯣꯏ ꯍꯣꯏ ꯑꯗꯨꯅꯕꯨꯗꯤ ꯅꯨꯡꯉꯥꯏꯕꯅꯦꯗ ꯃꯤ ꯄꯨꯂꯞ ꯌꯦꯡꯃꯤꯟꯅꯕꯅꯀꯣ ꯕꯣꯜ ꯌꯦꯡꯉꯦꯗ ꯑꯩꯈꯣꯏ ꯏꯆꯦ ꯑꯩꯈꯣꯏꯅꯤ ꯌꯦꯡꯅꯤꯡꯕ ꯑꯅꯤ ꯑꯍꯨꯝ ꯇꯤꯝ ꯑꯅꯤ ꯑꯍꯨꯝ ꯌꯥꯎꯋ ꯍꯋꯦ ꯑꯗꯨ ꯁꯅꯔꯗꯤ ꯌꯦꯡꯉꯦ ꯑꯗꯨ ꯁꯅꯗ꯭ꯔꯗꯤ ꯌꯦꯡꯗꯦ
ꯀꯅꯥꯅꯣ ꯅꯅ
ꯀꯩꯅꯣꯒꯨꯝꯕ ꯑꯥꯔꯖꯦꯟꯇꯤꯅꯥꯒꯨꯝꯕꯗꯤ ꯌꯦꯡꯉꯦꯕꯀꯣ ꯑꯨꯝ ꯇꯞꯄꯗꯤ ꯌꯦ ꯇꯗ ꯑꯗꯨ ꯃꯣꯏ ꯁꯥꯟꯅꯔꯦ ꯍꯥꯏꯗꯤ ꯌꯦꯡꯉꯦ ꯀꯣꯔꯤꯌꯟꯁꯨ ꯌꯦꯡꯕꯅꯦ ꯀꯣꯔꯤꯌꯟꯒꯤꯁꯨ
ꯍꯣꯏꯈꯣ ꯌꯥꯝ ꯄꯨꯍꯧꯔꯣꯏꯗ
ꯍꯣꯏ ꯄꯣꯛꯕꯒꯤ ꯅꯨꯡꯉꯥꯏꯇ꯭ꯔꯦ
ꯑꯣ ꯑꯗꯨꯗꯤ ꯁꯤꯖꯔꯁꯤ ꯀꯩꯔꯧꯗꯤꯅꯦ ꯃꯦꯁꯤ ꯃꯦꯁꯤꯒꯤ ꯐꯦꯟꯅꯤꯅꯦ
ꯑ ꯃꯥꯅꯦ
ꯑꯣ ꯑꯔꯖꯦꯟꯇꯤꯅꯥ ꯑꯗꯣ ꯍꯌꯦꯡ ꯑꯩꯈꯣꯏꯅ ꯊꯣꯏꯔꯝꯃꯅꯤ ꯀꯃꯥꯏꯅ ꯇꯧꯗꯣꯏꯕ
ꯌꯥꯔꯦꯗꯥ ꯇꯅꯤꯡ ꯑꯗꯨꯗ ꯁꯤꯔꯥ ꯇꯨꯔꯥꯟ ꯊꯣꯏꯔꯝꯕꯗꯤ ꯅꯪ ꯁꯣ ꯇꯣꯏꯅꯦꯀꯣ
ꯑꯦꯆꯣꯄꯣꯏꯁꯤ ꯍꯧꯖꯤꯛꯅ ꯁꯥꯈꯤꯅꯦ ꯍꯌꯦꯡ ꯈꯪꯍꯧꯕꯣ ꯍꯧꯖꯤꯛ ꯃꯦꯁꯤꯗꯣ ꯄꯣꯣꯔꯇꯨꯒꯜ ꯅ ꯊꯖꯤꯂꯕꯅꯤ ꯍꯌꯦ ꯌꯦꯡ ꯀꯅ
ꯑꯁ ꯑꯗꯨꯗꯤ ꯑꯣꯏꯔꯣꯏꯗ ꯀꯔꯤ ꯅꯣꯏꯒꯤꯗꯣ ꯈꯔ ꯄꯪꯕ ꯃꯥꯜꯂꯦꯦ
ꯒꯤ
ꯑꯩꯈꯣꯏꯒꯤꯗꯨꯗꯤ ꯌꯦꯡꯕ ꯀꯥꯟꯗ ꯌꯥꯝ ꯏꯪ ꯇꯞꯇ꯭ꯔꯣꯅꯦ
ꯑꯣ ꯁꯤ ꯑꯦ ꯕꯣꯜ ꯌꯦꯡꯉꯣ ꯍꯥꯏꯔꯒ ꯅꯪꯗꯤ ꯁꯛ ꯌꯦꯒ ꯂꯩꯔꯕ
ꯅꯠꯇꯦ ꯁꯛ ꯌꯦꯡꯕ ꯋꯥ ꯅꯠꯇꯦ ꯁꯛꯇꯁꯨ ꯈꯔ ꯌꯦꯡ ꯇꯥꯔꯦ ꯅꯪ ꯀꯔꯤꯗꯣ ꯕꯣꯛꯒ ꯌꯦꯡ ꯂꯩꯔꯤꯔꯣ
ꯎꯣꯜ ꯁꯄꯣ ꯣꯜ ꯍꯥꯏ ꯁꯒ ꯂꯩ ꯌꯥ
ꯅꯠꯇꯦ ꯁꯛꯀ ꯌꯦꯡꯕ ꯅꯠꯇꯦ ꯃꯣꯏ ꯁꯛꯁꯨ ꯁꯛꯁꯨ ꯌꯦꯡꯕ ꯇꯥꯔꯦ ꯃ
ꯅ
ꯑꯗ ꯑꯗ ꯁ ꯁ ꯈꯛꯇ ꯑꯣꯏꯔꯁꯨ ꯑꯗꯨꯝ ꯑꯩꯈꯣꯏꯈꯣꯏ ꯑꯩꯈꯣꯏꯒꯤ ꯑꯍꯟꯗꯨꯅ ꯐꯖꯍꯦꯜꯂꯤꯗ
ꯍꯣꯏ ꯅꯣꯏꯒꯤ ꯑꯍꯟꯗꯨꯗꯤ ꯐꯖꯗꯤ ꯐꯖꯒꯦꯕꯀꯣ ꯈꯔ ꯄꯪꯉꯦ ꯍꯥꯏꯕ ꯁꯥꯟꯅꯕꯗꯣ ꯑꯩꯈꯣꯏꯒꯤꯅ ꯍꯩꯇ꯭ꯔꯅꯦ
ꯍꯌꯦꯦ ꯍꯌꯦꯦ ꯃꯤꯁꯤꯕꯨꯗꯤ ꯍꯩꯇ ꯍꯩꯇꯕꯠꯇꯦ
ꯅꯣꯏꯒꯤ ꯑꯗꯨ ꯅꯣꯏꯒꯤꯁꯨ ꯑꯗꯨꯝ ꯍꯥꯏꯗꯤ ꯍꯥꯏꯗꯤ ꯌꯥꯔꯦ ꯁꯟꯅꯗ꯭ꯔꯤꯉꯩꯗ ꯇꯧꯔꯛꯀꯅꯨ ꯑꯩꯈꯣꯏꯅ ꯊꯣꯏꯔꯛꯑꯗꯤ ꯁꯣꯏꯗꯣꯏꯅꯦ ꯎꯝ ꯌꯥꯔꯦꯗ ꯑꯩꯈꯣꯏꯒꯤꯁꯨ ꯑꯗꯨꯝ ꯌꯥꯕꯅꯦ
ꯌꯥꯏꯗ ꯌꯥꯏꯗ ꯅꯣꯏꯒ ꯑꯩꯈꯣꯏꯒ ꯇꯥꯕꯅꯤꯅꯦ ꯑꯩꯅ ꯂꯥꯏ ꯈꯨꯔꯨꯝꯝꯃꯤꯁꯦ
ꯑꯁ ꯑꯗꯨꯗꯤ ꯑꯩꯁꯨꯀꯣ ꯑꯗꯨ ꯇꯥꯕꯗ ꯌꯥꯝ ꯌꯦꯡꯅꯤꯡꯕꯅꯦꯕ
ꯃꯌꯥꯝꯝꯁꯦ
ꯑ ꯑꯁꯦ ꯃꯃꯤ ꯀꯔꯤꯁꯦ ꯇꯁꯇꯒ ꯀꯔꯤꯗꯗꯒꯤꯀꯣ
ꯅꯣꯏ ꯅꯪꯅ ꯍꯧꯖꯤꯛ ꯅꯪ ꯅꯣꯏꯒꯤ ꯑꯍꯟꯗꯨꯅꯗꯤ ꯃꯤꯅ ꯍꯦꯟꯅꯗꯤ ꯄꯥꯝꯅꯕ ꯍꯦꯜꯂꯦꯗ
ꯅꯠꯇ꯭ꯔꯣ
ꯃꯥꯅꯤ ꯍꯦꯜꯂꯤ ꯀꯩꯁꯨ ꯀꯥꯗꯦꯗ ꯑꯗꯣ ꯑꯩꯈꯣꯏꯗꯤ ꯀꯩ ꯍꯥꯏꯅꯤ ꯕꯦꯠꯃꯦꯟꯅꯦꯕ ꯑꯩꯈꯣꯏꯗꯤ ꯍꯥꯏꯗꯤ ꯃꯤꯅꯁꯨ ꯈꯪꯕꯤꯗꯕ ꯑꯗꯨꯒ ꯕꯦꯠꯇꯤ ꯕꯦꯒꯀꯤ ꯁꯛꯇꯝ ꯑꯣꯏ ꯑꯗꯨꯒ ꯍꯦꯔꯣꯒꯤ ꯔꯣꯜ ꯂꯧꯕꯗꯣ
ꯍꯥ ꯋꯥꯔꯤꯔꯗ ꯀꯅꯅꯨꯡꯉꯥꯏ ꯋꯥ
ꯍꯥꯏꯗꯤ ꯃꯌꯥꯝꯅ ꯃꯁꯤꯡ ꯊꯥꯕꯤꯗꯕ ꯍꯥꯏꯗꯤ ꯀꯔꯣꯗꯦꯕ ꯀꯩ ꯑꯟꯁꯪ ꯍꯦꯔꯣꯒ ꯍꯥꯏꯅꯕꯗꯣ ꯑꯗꯨꯅꯦꯕ
ꯂꯥꯁꯇ ꯍꯦꯔꯣ ꯑꯣꯏꯔꯛꯄꯗꯨꯔꯣꯔꯕ
ꯍꯣꯏ ꯃꯌꯥꯝꯒꯤ ꯃꯃꯥꯡꯗꯗꯤ ꯐꯠꯇꯕ ꯃꯥꯜꯂ ꯑ ꯍꯥꯏ ꯍ
ꯑꯩꯈꯣꯏ ꯑꯩꯈꯣꯏꯒꯤꯗꯨꯗꯤ ꯑꯗꯨꯝ ꯍꯒꯗꯒꯦ ꯍꯔꯣ ꯑꯗꯨꯝ ꯁꯥꯏꯑꯦ ꯑꯗꯨꯗꯤ ꯍꯤꯔꯣꯗꯤ ꯍꯤꯔꯣꯅꯤ
ꯍꯣꯏ ꯃꯥꯗꯤ ꯁꯥꯕꯅꯦ ꯑꯩꯈꯣꯏꯗꯤ ꯑꯁꯦꯡꯕꯅꯤ
ꯕꯥ ꯍꯥꯏꯕ ꯅꯠꯇꯦ ꯑꯩꯅ ꯍꯥꯏꯕꯗꯤꯀꯣ ꯃꯍꯧꯁꯥꯗꯒꯤ ꯍꯥꯏꯔꯅꯤ ꯃꯍꯧꯁꯥ ꯍꯧꯕꯗꯒꯤ ꯍꯣꯏ
ꯍꯣꯏꯗ ꯃꯥꯥꯏ ꯃꯥꯏ ꯂꯤ ꯇꯔꯣꯅꯤꯗ ꯃꯤꯁꯤꯦꯕꯣꯅꯤ ꯀꯦꯅ ꯃꯥꯗꯤ ꯍꯤꯔꯅꯦ ꯃꯥꯅꯦ ꯍꯤꯔꯅꯦ
ꯍꯂꯣꯅꯦ ꯅꯣꯏꯒꯤ ꯅꯣꯏꯒꯤ ꯅꯈ꯭ꯔꯤ ꯍꯥꯏꯁꯤꯔꯥ
ꯃꯦꯁꯤꯅ ꯒꯣꯀꯨꯜꯅꯦ ꯑꯗꯨꯒ ꯀꯩꯅꯣꯅ ꯑꯩꯈꯣꯏ ꯔꯣꯅꯥꯜꯗꯣꯅ ꯀꯩꯅꯣꯒꯨꯝꯕꯅꯦ ꯕꯣꯅꯤꯅ ꯕꯦꯠ ꯑꯣꯏꯔꯤ ꯃꯇꯝ ꯑꯗꯨꯝꯕꯅꯦ
ꯌꯥꯔꯦ ꯌꯥꯔꯦ ꯈꯔ ꯃꯥꯜꯂꯤꯉꯦꯣ
ꯎ ꯑꯗꯣ ꯌꯦꯡꯉꯣꯅꯦ ꯍꯥꯏꯕ ꯀꯩꯅꯣꯒꯤ ꯑꯥꯔꯖꯦꯟꯇꯤꯅꯥꯒ ꯄꯣꯔꯇꯨꯒꯣꯜꯒ ꯇꯥꯔꯗꯤꯀꯣ ꯃꯌꯥꯝꯁꯦ ꯑꯩꯈꯣꯏꯅ ꯍꯧꯖꯤꯛ ꯐꯨꯠꯕꯣꯜ ꯌꯦꯡꯉꯤꯁꯤꯁꯨ ꯂꯩꯀꯥꯏꯒꯤ ꯀꯩꯅꯣꯗ ꯄꯔꯦꯡꯗ ꯆꯥꯎꯅ ꯀꯥꯞꯊꯣꯛꯑꯒ ꯃꯌꯥꯝ ꯌꯦꯡꯃꯤꯟꯅꯩꯅꯦꯕ ꯉꯁꯥꯏꯒꯤ ꯑꯩꯈꯣꯏ ꯃꯣꯏ ꯑꯥꯔꯖꯦꯟꯇꯤꯅꯥ ꯊꯣꯛꯑꯦ ꯑꯩꯈꯣꯏꯁꯨ ꯆꯠ ꯇꯣꯏꯅꯤ ꯑꯩꯈꯣꯏꯅ ꯁꯤꯗꯔꯨꯗꯣꯏꯅꯤ ꯄꯣꯛꯍꯟꯅꯅꯕꯀꯣ ꯑꯗꯨꯒ ꯑꯩꯈꯣꯏ ꯄꯣꯔꯇꯤꯒꯣꯜ ꯃꯣꯏꯁꯨ ꯂꯥꯛꯇꯣꯏꯅꯦ ꯑꯗꯨꯒꯅ ꯒꯣꯜ ꯁꯟꯁ ꯃꯣꯏ ꯍꯔꯥꯎꯗꯣꯏꯅꯦꯕ ꯉꯁꯥꯏ ꯑꯗꯨꯒꯤ ꯑꯗꯨꯒꯤ ꯍꯤꯠꯇꯣ ꯑꯗꯨꯒꯤ ꯅꯨꯡꯉꯥꯏꯕꯗꯣ ꯉꯥꯛꯇꯪꯒꯤ ꯈꯨꯠꯂꯥꯎ ꯂꯥꯎꯅꯕꯗꯣ
ꯎꯝ ꯑꯁꯦꯡꯕꯅꯦ ꯃꯤ ꯃꯤꯅ ꯑꯗꯨꯗꯅꯤꯅꯦ ꯌꯦꯡꯅꯔꯤꯁꯦ ꯏꯊꯟ ꯏꯊꯟꯗ ꯌꯦꯡꯕꯗꯤ ꯅꯨꯡꯉꯥꯏꯇꯕꯅꯤꯗ
ꯍꯣꯏ ꯑꯗꯣ ꯑꯃꯛꯕ ꯄꯣꯠꯇꯒꯤ ꯌꯥꯝ ꯂꯨꯔꯕ ꯇꯥꯟꯖꯥꯗꯗꯤ ꯊꯣꯛꯑꯒ ꯌꯦꯡꯗꯕ ꯇꯥꯟꯖꯥꯅꯤ ꯍꯈꯤꯛꯇꯣꯛ ꯐ ꯑꯌꯨꯛ ꯉꯟ ꯐꯩꯌꯦꯅ ꯂꯥꯎ
ꯈꯪꯖꯔꯦꯗ
ꯅꯅꯨꯡ ꯃꯥꯇ꯭ꯔꯣ ꯀ ꯀ ꯄꯥꯏ
ꯅꯨꯡꯉꯥꯏꯌꯦ ꯍꯣꯏ ꯑꯩꯈꯣꯏ ꯑꯗꯨꯝ ꯅꯨꯡꯉꯥꯏꯌꯦ ꯑꯩꯈꯣꯏꯗꯤ ꯄꯣꯜꯁꯦ ꯄꯥꯛ ꯌꯦꯡꯔꯛꯇꯦꯗ ꯑꯗꯨꯒꯤ ꯎ ꯑꯗꯨꯝ ꯍꯣꯏ ꯅꯣꯏꯅꯗꯤ ꯅꯨꯄꯥꯅꯤꯅꯀꯣ ꯑꯗꯨꯝ ꯌꯥꯝ ꯌꯦꯡ ꯄꯥꯝꯅꯩꯌꯦ ꯑꯦꯉꯅ ꯑꯩꯈꯣꯏꯅꯗꯤ ꯑꯗꯨꯃꯛꯇꯤ ꯑꯣꯏꯗꯦꯕ
ꯑꯣ
ꯑꯗꯒꯤ ꯑꯃ ꯑꯅꯤꯈꯛ
ꯍꯌꯦꯡ ꯀ꯭ꯋꯥꯇꯔ ꯐꯥꯏꯅꯦꯜꯁꯦ ꯃꯤ ꯁ꯭ꯋꯥꯏ ꯌꯧꯔꯀꯥꯟꯗꯀꯣ ꯑꯗꯨꯗꯩ ꯐꯥꯏꯅꯦꯜꯒ ꯐꯥꯏꯅꯦꯜ ꯅꯨꯃꯤꯠꯇꯒꯗꯤ ꯃꯌꯥꯝ ꯂꯣꯏ ꯌꯦꯡꯅꯗꯣꯏꯅꯤ ꯑꯗꯣ ꯑꯍꯟꯁꯨ ꯑꯉꯥꯡꯁꯨ ꯀꯁ
ꯍꯣꯏ
ꯑꯗꯨꯝꯕ ꯅꯨ ꯄꯠꯇꯨꯗꯤꯠꯇꯦ ꯅꯨꯡꯉꯥꯏꯗꯣꯏꯅꯦ
ꯅꯣꯏ ꯑꯗꯨꯝ ꯂꯩꯀꯥꯏꯒꯤ ꯑꯗꯨꯃꯥꯏ ꯌꯦꯡꯉꯤꯗꯣ ꯄꯩꯁꯥ ꯄꯤꯔ ꯌꯦꯡꯉꯤꯔꯣ ꯅꯠꯇ꯭ꯔꯒ ꯁꯨꯝꯗ ꯁꯨꯝ ꯀ꯭ꯂꯕꯅ ꯁꯤꯟꯕ꯭ꯔꯣ
ꯑꯩꯈꯣꯏ ꯏꯁꯥꯅ ꯁꯤꯟꯖꯕꯅꯤꯗ ꯄ꯭ꯔꯣꯖꯦꯛꯇꯔ ꯄꯨꯊꯣꯛꯅꯔꯦ ꯃꯥꯏ ꯃꯥꯏ ꯑꯗꯩ ꯑꯗꯩ ꯇꯔ
ꯅꯨꯡꯉꯥꯏꯕ ꯋꯥꯔꯤꯅꯤ ꯅꯣꯏꯒꯤꯁꯨ ꯌꯥꯝꯅ
ꯀ ꯂ ꯀꯥꯏ ꯂ ꯇꯧ
ꯑꯣ ꯄꯨꯡ ꯀꯌꯥꯗ ꯆꯠꯇꯣꯏꯕꯣ ꯅꯣꯏꯒꯤ
ꯑꯦ ꯉꯁꯤꯁꯦ ꯕꯥꯔꯣ ꯃꯈꯥꯏ ꯅꯠꯇ꯭ꯔꯣ ꯄꯔꯣ ꯃꯈꯥꯗꯤ ꯂꯩꯔꯝꯒꯅꯤ ꯂꯩꯒꯅꯤ ꯍꯣꯏ ꯉꯥꯛꯇꯪ ꯂꯩꯔꯒ ꯄꯨꯡ ꯇꯔꯥꯗ ꯊꯣꯛꯈꯣ ꯑꯗꯨꯝ
ꯑꯣ
ꯁꯤꯆꯧ ꯆꯥꯛ ꯌꯦꯟꯁꯥꯡꯁꯤ ꯀꯅꯥꯅꯦ ꯅꯣꯏꯅ ꯑꯗꯨꯝ ꯅꯣꯏꯅ ꯑꯗꯨꯝ ꯊꯣꯡꯉꯦ
ꯍꯣꯏ ꯑꯩꯈꯣꯏꯅ ꯑꯗꯨꯝ ꯑꯗꯨꯝ ꯊꯣꯡꯉꯦ ꯍꯣꯏ ꯉꯁꯤꯗꯤ ꯁꯧꯒ꯭ꯔꯤ ꯊꯣꯡꯉꯦ
ꯑꯣ
ꯅꯣꯏꯗꯤ ꯀꯔꯤ
ꯉꯁꯥꯏꯒꯤꯗꯣ ꯉꯥ ꯊꯣꯡꯕꯅꯤ ꯑꯗ ꯑꯩꯈꯣꯏꯅ ꯊꯣꯡꯉꯗꯦꯗ ꯆꯥꯛꯀꯧꯕꯒꯤ ꯏ ꯁꯥ
ꯍꯣꯏꯅꯦ ꯑꯩꯈꯣꯏꯗꯤ ꯁꯧꯒ꯭ꯔꯤ ꯅꯣꯏ ꯁꯧꯒ꯭ꯔꯤ ꯊꯣꯡꯡꯂꯒ ꯆꯥꯕ
ꯑꯁ ꯈꯨꯁꯨꯅꯤ ꯁꯧꯒꯔꯤ ꯁꯧꯔꯤ ꯉꯍꯇꯅꯤ ꯄꯥꯝꯃꯦ ꯁꯧꯒꯔꯤ ꯄꯥꯝ
ꯄꯥꯝꯅ ꯆꯥꯅꯩꯌꯦꯗ
ꯑꯥ ꯁꯥꯕꯅꯤꯅꯀꯣ ꯍꯧꯖꯤꯛꯇꯤ ꯅꯨꯡꯁꯥ ꯁꯥꯝꯅꯤꯅ
ꯍꯣꯏ ꯑꯗꯨ ꯌꯥꯝꯅ ꯄꯥꯝꯃꯒꯗꯤ ꯆꯥꯏ ꯑꯩꯩꯁꯨ
ꯌꯨꯝꯒ ꯁꯤꯗ ꯂꯩꯕ ꯀꯔꯝꯕ ꯅꯨꯡꯉꯥꯏꯒꯦ
ꯑꯁ ꯌꯨꯝꯗꯤ ꯑꯩꯈꯣꯏꯒꯤ ꯌꯨꯝꯅꯤꯅ ꯀꯃꯥꯏꯅ ꯅꯨꯡꯉꯥꯏꯔꯣꯏꯗꯧꯔꯤꯅꯣ ꯅꯣꯡ ꯆꯨꯔꯒ ꯅꯣꯡ ꯇꯥꯔꯁꯨ ꯌꯨꯝ ꯌꯨꯝꯅ ꯈ꯭ꯋꯥꯏꯗꯒꯤ ꯅꯨꯡꯉꯥꯏꯕꯅꯤ ꯀꯔꯤꯔꯥ
ꯃꯥꯅꯤ ꯍꯣꯝ ꯁꯦꯠ ꯍꯣꯝ
ꯍꯣꯏ ꯑꯗꯨꯗꯤ ꯌꯨꯝꯗꯗꯤ ꯑꯗꯨꯝ ꯇꯨꯝꯃꯒ ꯆꯥꯔꯒ ꯂꯩꯕꯁꯤꯅ ꯈ꯭ꯋꯥꯏꯗꯩ ꯄꯥꯝꯕꯗꯨꯅꯤ
ꯎꯝ ꯐꯔꯦ ꯁꯦ ꯁꯦ ꯃꯥꯛꯇꯪ ꯂꯩꯔꯒ ꯑꯃꯨꯛ ꯇꯧꯔꯛꯀꯦ ꯑꯩꯗꯣ ꯑ ꯏꯃꯅ ꯑꯃꯇ ꯑꯣꯏꯏ ꯁꯥꯔꯂꯤ
ꯊꯃꯨꯀ
ꯑꯣꯀꯦ ꯎꯝ